ꯇꯥꯏꯀꯣ
ꯑ ꯏꯟꯀꯝ ꯁꯥꯔꯇꯤꯐꯤꯀꯦꯠꯇꯣ ꯑꯗꯨꯗꯣ ꯊꯥ ꯇꯔꯨꯛꯈꯛ ꯆꯠꯂꯦ ꯍꯥꯏꯕꯔꯥ ꯀꯩꯅꯣꯝꯗꯤ ꯍꯥꯏꯕꯅꯦ ꯑꯩꯈꯣꯏꯅ ꯇꯧꯀꯥꯟꯗ ꯑꯣꯟꯂꯥꯏꯟꯗ ꯇꯥꯟꯕꯅꯦ ꯑꯗꯨꯖꯨ ꯀꯩꯀꯩꯅꯣ ꯌꯥꯝ ꯆꯪꯕꯅꯦ ꯑꯗꯨꯝ ꯏꯕꯨꯡ ꯑꯣꯏꯁꯨ ꯏꯟꯀꯝ ꯁꯥꯔꯇꯤꯐꯤꯀꯦꯠ ꯇꯥꯟꯅꯕ꯭ꯔꯕ ꯑꯗꯨꯝ
ꯇꯥꯜꯂꯦ ꯇꯥꯜꯂꯦ ꯇꯥꯟꯕꯗꯣ ꯀꯩꯒꯤꯅꯣ ꯍꯥꯏꯁꯦ
ꯑꯩ ꯑꯩꯅ ꯁꯨꯝ ꯈꯟꯕꯗꯗꯤ ꯑꯗꯨꯝ ꯑꯦꯁ ꯇꯤꯒꯤ ꯁꯥꯔꯇꯤꯐꯤꯀꯦꯠ ꯂꯩꯗꯅ
ꯎꯝ
ꯑꯗꯨꯅ ꯑꯗꯨꯝ ꯌꯥꯕ ꯃꯥꯜꯂꯦꯅ
ꯑꯁ ꯌꯥꯗꯦꯗ ꯃꯣꯏꯗꯣ ꯑꯁ ꯍꯟꯗꯛꯀꯤꯗꯤ ꯀꯨꯞꯀꯦꯅ ꯀꯨꯞꯂꯕꯗ ꯃꯣꯏꯀꯣ ꯗꯣꯃꯤꯁꯥꯏꯜ ꯗꯣꯃꯤꯁꯥꯏꯜ ꯄꯨꯔꯛꯑꯣ ꯍꯥꯏꯒꯅꯤ ꯑꯩ ꯅꯍꯥꯟ ꯀꯩꯅꯣ ꯑ ꯅꯍꯥꯟ ꯍꯟꯗꯛꯀꯤ ꯑꯃ ꯑꯦꯌ ꯑꯣ ꯒꯤ ꯔꯤꯖꯜ ꯊꯣꯛꯈꯤꯕꯗꯣ ꯈꯪꯕ꯭ꯔꯥ
ꯑꯝ꯫
ꯈꯪꯍꯧꯕ꯭ꯔꯥ ꯍꯥꯏ ꯆꯠꯅ ꯍꯧꯖꯤꯛ ꯍꯟꯗꯛꯀꯤꯗꯣ꯫
ꯈꯪꯗꯤ ꯈꯪꯍꯧꯗꯦ ꯑꯥ꯫
ꯍꯟꯗꯛ ꯑꯦꯁꯤꯁꯇꯦꯟ ꯑꯦꯒ꯭ꯔꯤꯀꯜꯆꯔ ꯑꯣꯐꯤꯁꯔꯒꯤ ꯑꯃ ꯍꯥꯏꯗꯣꯛꯈꯤꯕꯗꯣ ꯔꯤꯖꯥꯜ
ꯍꯣꯏ꯫
ꯃꯗꯨꯗ ꯑꯩꯁꯨ ꯏꯟꯇꯔꯚꯤꯌꯨ ꯆꯠꯂꯦꯕꯀꯣ
ꯑꯗꯣ ꯔꯤꯖꯜ ꯃꯦꯟꯁꯇꯨꯗꯤ ꯑꯩꯁꯨ ꯈꯜꯂꯛꯄꯅꯦꯕꯀꯣ ꯍꯟꯗꯛꯀꯤꯗꯣ ꯑꯗꯣ ꯑꯩꯅ ꯈꯔ ꯃꯁꯥꯂꯥ ꯍꯥꯞꯇꯕꯒꯤꯀꯣ ꯑꯩꯅꯀꯣ ꯑꯗꯒꯤ ꯑꯩ ꯑꯟꯗꯒꯤ ꯑꯩꯗꯣ ꯈꯟꯅꯍꯧꯗ꯭ꯔꯦꯕꯀꯣ ꯑꯗꯨꯒ ꯏꯟꯇꯔꯚꯤꯌꯨ ꯆꯠꯄ ꯀꯥꯟꯗ ꯃꯣꯏꯅ ꯃꯣꯏꯅ ꯄꯔꯛꯑꯣ ꯍꯥꯏꯕ ꯗꯣꯀꯨꯃꯦꯟ ꯃꯌꯥꯝꯗꯣ ꯍꯥꯏꯔꯛꯀꯦꯕꯀꯣ ꯗꯣꯃꯤꯁꯥꯏꯜ ꯑꯃ ꯍꯥꯏꯌꯦ ꯗꯣꯃꯤꯁꯥꯏꯜꯁꯦ ꯑꯗꯨꯝ ꯌꯥꯔꯕꯅꯦꯕ꯫ ꯑꯦꯁ ꯇꯤ ꯑꯃ ꯍꯥꯏꯔꯦ ꯍꯥꯏ ꯑꯗꯨ ꯌꯥꯔꯕꯅꯦꯕꯀꯣ꯫ ꯗꯣꯃꯤꯁꯥꯏꯜꯅꯦ ꯄꯤ ꯑꯔ ꯁꯤ ꯄꯔꯃꯥꯅꯦꯟ ꯔꯦꯁꯤꯗꯦꯟꯁꯤꯌꯦꯦꯜ ꯁꯔꯇꯤꯐꯤꯦꯠ꯫ ꯀꯣ ꯑꯗꯨꯃꯒ ꯑꯅꯤꯃꯛ ꯑꯣꯞꯁꯅꯦꯜ ꯅꯠꯇꯦꯕ ꯑꯅꯤꯃꯛ ꯄꯨꯔꯛꯀꯗꯕ ꯗꯣꯃꯤꯁꯥꯅꯦ ꯑꯦꯁ ꯇꯗꯤꯅꯦ ꯑꯗꯒꯤ
ꯑꯗꯨꯝ ꯇꯧꯋꯦꯕ ꯑꯩꯈꯣꯏꯗꯁꯨ ꯇꯧꯋꯦꯕ ꯑꯗꯨꯝ꯫
ꯎꯝ꯫ ꯃꯗꯨꯃ ꯑꯩ ꯍꯣꯠꯅꯕꯗ ꯏꯟꯇꯔꯚꯤꯌꯨꯒꯤ ꯄꯁꯤꯔ ꯑꯗꯨ ꯏꯔꯥꯡꯅ ꯐꯠꯇꯕꯒꯀꯣ ꯑꯁꯣꯝꯗ ꯆꯠꯂꯒ ꯂꯧꯒꯗꯧꯕꯗꯣ ꯍꯥꯏꯕꯗꯤ ꯏꯔꯥꯡꯅ ꯐꯠꯇꯕꯒ꯫ ꯑꯗꯨꯃꯥꯏꯅ ꯇꯧꯔꯒ ꯍꯥꯎ ꯇꯥꯕ꯭ꯔꯥ ꯆꯟ꯫ ꯑꯗꯨꯃꯥꯏꯅ ꯇꯧꯔꯒ ꯑꯗꯨꯝ ꯋꯥꯈꯤ꯫
ꯑꯩꯁꯨ ꯇꯧꯔꯤꯅꯦ ꯑꯗꯨꯝ ꯆꯍꯤ ꯈꯨꯗꯤꯡꯒꯤ ꯏꯇꯣꯝꯗ ꯀꯣꯏꯆꯦꯟ ꯆꯦꯟꯕꯗ꯫
ꯎꯝ
ꯑꯗꯨꯁꯨ ꯑꯣꯟꯂꯥꯏꯟꯗ ꯇꯥꯟꯕꯗꯨꯁꯨ ꯄꯩꯁꯥ ꯑꯗꯨꯝ ꯆꯪꯉꯤꯅꯤꯗꯨꯅ ꯂꯨꯄꯥ ꯀꯩꯅꯣꯃꯨꯛꯇꯤ ꯈꯁꯅꯥ ꯊꯤꯕꯒ ꯀꯩꯒ ꯂꯨꯄꯥ꯫ ꯆꯥꯇ꯭ꯔꯦꯠ ꯆꯅꯤꯄꯥꯟ ꯆꯃꯥꯄꯜ ꯑꯗꯨꯋꯥꯏꯃꯨꯛ ꯆꯪꯕ ꯑꯗꯨꯝ ꯌꯥꯎꯋꯦꯕ꯫ ꯑꯃꯇꯪ ꯇꯣꯉꯥꯟꯅ ꯇꯥꯔꯒꯗꯤ ꯄꯨꯟꯅ ꯑꯃꯨꯛ ꯇꯥꯟꯍꯧꯔꯒꯅ ꯐꯕ꯫ ꯍꯜꯂꯣ ꯑꯃꯨꯛ ꯆꯞꯈ꯭ꯔꯕꯣ꯫ ꯍꯜꯂꯣ꯫